ꯑꯣ
ꯍꯥꯎ ꯇꯥꯏ ꯇꯥꯏ ꯥꯏ
ꯕꯥꯒꯤꯌꯦ ꯀꯩꯀꯩ ꯄ꯭ꯔꯣꯒ꯭ꯔꯥꯝ ꯂꯩꯒꯦ
ꯑꯣ ꯍꯧꯖꯤꯛꯀꯥꯟ ꯑꯩ ꯁꯀꯨ ꯑꯩꯅ ꯁꯀꯨꯂꯨꯝ ꯎꯕꯗꯣ ꯑꯗꯨ ꯁ꯭ꯀꯨꯜꯗꯨꯒꯤ ꯑꯦꯛꯁꯀꯔꯁꯟ ꯂꯩꯌꯦꯕ
ꯑꯣ ꯍꯖꯦ
ꯀꯦꯅ ꯑꯗꯨꯝꯕꯒꯤ ꯄ꯭ꯔꯣꯒꯥꯝ ꯈꯔ ꯂꯩꯔꯤ ꯑꯗꯨꯕꯨ ꯑꯧ ꯂꯩꯌꯦꯦ ꯑꯣ ꯌꯥꯒꯗꯣꯏꯔ ꯈꯪꯗꯦꯗ ꯅꯣꯡꯁꯨ ꯅꯣꯡꯅꯦꯁ
ꯆꯀꯥ ꯑꯣꯏꯗ
ꯑꯗ ꯑꯗꯨꯗ ꯑꯣꯖꯒ ꯏꯅ ꯍꯥ ꯦꯠ ꯍꯥꯏꯕ ꯀꯥꯟꯗꯗꯤ ꯋꯦꯗꯔ ꯔꯤꯄꯣꯔꯠꯁꯦ
ꯑꯥ
ꯃꯣꯡꯁꯦ ꯈꯜꯂꯌꯦꯅ ꯑꯗꯨꯃꯥꯏꯅ ꯍꯥꯏꯕ ꯍꯥꯏꯇꯥꯔꯦ ꯑꯩ ꯑꯁ ꯈꯪꯗꯦ ꯑꯩꯅ ꯅꯤꯡꯕꯁꯦ ꯑꯗꯨꯝ ꯀꯥꯏꯗꯤ ꯀꯥꯏꯒꯟꯕꯅꯦ
ꯑꯗꯨ ꯀꯩꯅꯣ ꯀꯦꯟꯁꯦꯜ ꯇꯧꯕꯩ ꯃꯑꯣꯡꯗꯒ ꯂꯩꯈꯣ ꯑꯗꯨꯝ
ꯀꯦꯟꯁꯦꯜꯒꯤ ꯆꯠꯀꯗꯕꯗꯤ ꯃꯥꯜꯂꯦ ꯍꯥꯏꯗꯤ ꯂꯝ ꯈꯪꯗꯦ ꯆꯠꯀꯗꯧꯗꯤ ꯃꯥꯜꯂꯦ ꯑꯩꯅ ꯁꯨꯝ ꯈꯟꯕꯗ ꯍꯟꯗꯛꯇꯤ ꯂꯝꯁꯤ ꯇꯥꯕ ꯂꯝ ꯉꯥꯛꯇ ꯑꯣꯏꯗꯣꯏꯅꯦꯕ
ꯑꯥ
ꯑꯗꯨꯗꯨꯅ ꯌꯥꯝ ꯅꯨꯡꯉꯥꯏꯕ ꯖꯔꯅꯤ ꯑꯃꯗꯤ ꯑꯣꯏꯅꯦꯅ ꯈꯜꯂꯦ
ꯁ꯭ꯀꯨꯜꯒꯤ ꯅꯠꯇ꯭ꯔꯣ
ꯃꯥ
ꯑꯉꯥꯡ ꯀꯌꯥꯃꯨꯀ ꯑꯣꯏꯒꯦ
ꯑꯉꯥꯡꯁꯤ ꯑꯗꯨꯝ ꯆꯥꯎꯔꯥꯛꯅꯤ ꯑꯦꯚꯔꯦꯁꯇ ꯁꯤꯛꯁ ꯍꯟꯗ꯭ꯔꯦꯗ ꯁꯨꯃꯥꯏꯅ ꯁꯨꯏꯌꯦ
ꯑꯗꯨꯗꯤ ꯒꯥꯔꯤꯗꯣ ꯀꯌꯥꯃꯨꯛ ꯋꯥꯏꯕ
ꯕꯁꯁꯦ ꯎ ꯃꯥꯄꯜ ꯁꯨꯃꯥꯏꯅ ꯑꯣꯏꯌꯦ
ꯑꯁ ꯌꯥꯝꯃꯤꯟꯅ ꯑꯗꯨꯗꯤ
ꯑꯣ ꯈꯔꯤꯌꯥꯅ
ꯀꯔꯤ ꯀꯔꯤ ꯂꯝ ꯆꯠ ꯇꯏꯕ
ꯑꯍꯥꯟꯕꯗ ꯑꯩꯈꯣꯏꯁꯦ ꯎ ꯀꯪꯂꯥꯗ ꯍꯥꯟꯅ ꯆꯪꯁꯤꯅ ꯍꯥꯏꯅꯔꯝꯕꯅꯦꯕꯀꯣ
ꯑꯥ
ꯑꯗꯣ ꯑꯌꯨꯛ ꯉꯟꯇꯥꯗꯤ ꯀꯪꯂꯥꯗꯤ ꯑꯃꯨꯛ ꯊꯣꯡ ꯍꯥꯡꯅꯗꯕ ꯈꯣ
ꯑ ꯍꯥꯡꯗꯕꯅꯦ ꯍꯥꯡꯗꯕꯅꯦ
ꯑꯥ ꯑꯗꯨ ꯂꯩꯕꯅꯤꯅ ꯀꯩꯅꯣꯗ ꯍꯥꯟꯅ ꯆꯠꯂꯅꯦꯕ ꯖꯨꯗꯣ
ꯑꯥ ꯑ
ꯁꯨꯛꯦ ꯒꯥꯔꯤꯦꯟꯗꯣ ꯑꯗꯨꯒꯤ ꯒꯥ ꯔ ꯍꯥ ꯑꯅꯤ ꯔ ꯆ ꯇꯨꯡꯗꯒꯤ ꯑꯃꯨꯛ ꯊꯣꯛꯂꯛꯑꯒ ꯑꯩꯈꯣꯏꯁꯦ ꯀꯪꯂꯥꯗꯣ ꯑꯗꯨꯗ ꯑꯃꯨꯛ ꯆꯠꯀꯗꯕꯅꯦꯕ ꯑꯗꯣ ꯐꯤꯐꯇꯤ ꯃꯤꯅꯠꯁ ꯑꯦꯔꯥꯎꯟ ꯋꯥꯟ ꯑꯋꯥꯔ ꯁꯨꯃꯥꯏꯅ ꯂꯩꯔ ꯃꯇꯨꯡꯗ ꯑꯃꯣ ꯊꯣꯛꯂꯛꯑꯒ ꯑꯩꯈꯣꯏꯁꯦ ꯋꯥꯇꯔ ꯄꯥꯔꯛꯇꯣ
ꯑ ꯑ ꯑꯣꯠꯇ ꯄꯥ
ꯑꯥ ꯋꯥꯇꯔ ꯄꯥꯔꯛꯁꯤꯗ ꯋꯥꯟ ꯑꯦꯟ ꯍꯥꯐ ꯑꯥꯋꯥꯔ ꯁꯨꯃꯥꯏꯅ ꯑꯃꯨꯛ ꯂꯩꯒꯗꯕ ꯍꯣꯏ ꯁꯤꯗꯩꯗꯁꯨ ꯑꯗꯨ ꯃꯈꯣꯏ ꯂ ꯂꯁ ꯕ꯭ꯔꯦꯛ ꯄꯤꯔꯁꯦꯅ ꯍꯥꯏꯔꯤꯅꯦꯕ
ꯑꯥ ꯑꯥ
ꯎꯝ ꯑꯗꯨꯅ ꯁꯤꯒꯤ ꯂꯟꯁ ꯕꯦꯛꯁꯦ ꯄꯤꯕ ꯂꯣꯏꯕꯒ ꯑꯗꯨꯝ ꯑꯩꯈꯣꯏꯁꯦ ꯖꯦꯠ ꯒꯥꯔꯗꯦꯟꯗ ꯑꯃꯨꯛ ꯆꯠꯀꯗꯕ
ꯑꯣ
ꯒꯥꯔꯗꯦꯟ ꯍꯥꯏꯔ ꯍꯥꯟꯅ ꯂꯅ ꯁꯥꯒꯠꯂꯛꯄ ꯐꯖ ꯖꯕ ꯀꯣ
ꯑꯣ ꯑꯣ ꯑꯗꯨ ꯆꯠꯀꯦꯅꯦ ꯦꯝ ꯇꯧꯕꯁꯦ ꯃꯁꯤꯡ ꯀꯌꯥꯃꯨꯛꯇ ꯑꯣꯏꯒꯅꯤꯦ ꯆꯥꯎꯔꯥꯛꯅ
ꯃꯉꯥꯅꯤ
ꯃꯉꯥ
ꯑ ꯑꯗꯨ ꯂꯣꯏꯕꯒ ꯑꯗꯨ ꯂꯣꯏꯕꯒ ꯁꯦꯟꯗ꯭ꯔꯥꯗ ꯆꯠꯀꯗꯧꯕ
ꯎꯝ
ꯁꯦꯟꯗ꯭ꯔꯥꯗꯅ ꯋꯥ ꯑꯦꯟ ꯍꯥꯐ ꯑꯋꯥꯔꯁ ꯁꯃꯅ ꯏꯁꯄꯤꯁꯦꯜ ꯑꯣꯏꯕ ꯄꯣꯠ ꯆꯩꯀꯩꯒꯩꯗꯣ ꯐꯖꯅ ꯂꯩꯊꯔꯛꯑꯒꯦ ꯇꯧꯕꯅꯦ
ꯌꯥꯏꯅꯦ ꯌꯥꯏꯅꯦ ꯑꯗꯣ ꯀꯩꯅꯣ ꯇꯧꯕ ꯅꯣꯏ ꯍꯦꯛ ꯆꯠꯄꯒꯤꯗꯤ ꯑꯗꯣ ꯆꯥꯕ ꯊꯛꯄ ꯈꯣꯏꯗꯤ ꯃꯣꯏ ꯑꯉꯥꯡ ꯂꯣꯏꯅꯃꯛꯀꯤꯗꯤ ꯁꯤꯟꯒꯗ꯭ꯔꯥ ꯅꯠꯇꯥ ꯇ꯭ꯔꯒ
ꯑꯗꯨꯝ ꯃꯁꯥ ꯃꯁꯥꯅꯩꯗꯣꯏꯅꯦ ꯑꯩꯁꯦ ꯍꯌꯦꯡꯁꯦ ꯈꯪꯅꯤꯡꯉꯦ ꯏꯟꯖꯥꯡꯁꯦ ꯑꯩꯁꯦ ꯂꯝꯕꯤꯗꯒꯤ ꯑꯗꯨꯃꯥꯏꯅ ꯂꯩꯒ꯭ꯔꯥꯁꯤꯔ ꯑꯣꯀꯦꯗꯣ꯫ ꯑꯣꯀꯦꯗꯣ ꯂꯩꯈ꯭ꯔꯁꯤꯔ꯫ ꯍꯧꯖꯤꯛ ꯑꯃꯨꯛ ꯂꯩꯔꯒ ꯊꯣꯡꯕ ꯈꯣꯠꯄ ꯊꯣꯡꯕ ꯊꯥꯛꯄꯁꯦ ꯑꯩꯅ ꯑꯃꯨꯛ ꯅꯪꯉꯣꯏꯗꯕ꯫
ꯎꯝ
ꯑꯗꯨꯗꯨꯅ ꯑꯩꯁꯦ ꯃꯊꯥ ꯁꯥ ꯂꯩꯔꯤꯌꯦ꯫
ꯑꯣ꯫
ꯀꯩꯅꯣ ꯇꯧꯔꯗꯤ ꯑꯉꯥꯡꯒꯩ ꯂꯩꯔꯗꯤ ꯑꯉꯥꯡꯒꯩꯗ꯫ ꯈꯔ ꯊꯣꯡꯍꯜꯂꯨꯗꯅ꯫
ꯑꯉꯥꯡꯁꯦ ꯊꯕꯛꯇꯣ ꯑꯃꯝꯇ ꯁꯪꯅꯗ꯭ꯔꯦꯕ ꯑꯗꯨꯒꯤꯅꯤꯗ꯫
ꯍꯣꯏ ꯑꯗꯨꯕꯨꯗꯤ ꯅꯪꯅ ꯍꯥꯏꯗꯨꯕꯨꯗꯤ ꯌꯥꯏꯑꯦꯕꯀꯣ꯫ ꯍꯥꯏꯗꯤ ꯏꯁꯇꯗꯤ ꯇꯨꯔ ꯆꯠꯄ ꯍꯥꯏꯁꯦ꯫ ꯆꯥꯛ ꯃꯌꯥꯝ ꯀꯩꯁꯨ ꯆꯥꯗꯧꯕ ꯅꯠꯇꯦꯕ꯫ ꯈꯤꯇꯪꯒꯤ ꯋꯥꯅꯦꯕ ꯑꯩꯈꯣꯏ ꯂꯥꯝꯃꯛꯇꯅꯕ ꯑꯗꯨꯅ ꯂꯝꯕꯤꯗꯒꯤ ꯑꯗꯨꯝ꯫ ꯂꯩꯔꯁꯨ ꯌꯥꯏ ꯑꯗꯨꯗꯣ ꯑꯗꯨꯃꯥꯏꯅ ꯇꯧꯔꯁꯨ ꯌꯥꯏꯗ
ꯍꯣꯏ ꯍꯌꯦꯡ ꯍꯥꯐꯦꯠ ꯈꯥꯝꯃꯜꯂꯒ ꯍꯥꯏꯇꯥꯔꯦꯀꯣ꯫ ꯕꯥꯅꯤ ꯑꯗꯒꯤ ꯃꯣꯏꯒꯤ ꯀꯟꯇꯦꯟꯅ꯭ꯔꯗꯣ꯫ ꯑꯗꯨꯃꯥꯏꯅ ꯑꯃ ꯂꯩꯔꯒ ꯑꯉꯥꯡ꯫ ꯑꯉꯥꯡꯈꯩꯅꯕꯨꯗꯤ ꯆꯥꯛ ꯄꯨꯔꯛꯀꯦ ꯁꯥꯔ ꯆꯥꯃꯤꯟꯅꯁꯤ ꯈꯣꯠꯁꯤ ꯀꯥꯏꯅ ꯂꯣꯏꯅꯃꯛ ꯍꯥꯏꯔꯛꯑꯦꯕ꯫
ꯎꯝ
ꯑꯗꯨꯅ
ꯑꯗꯨ ꯑꯣꯏꯔꯒꯅ ꯅꯪ꯫ ꯏꯟꯁꯥꯡ ꯃꯣꯏ ꯑꯉꯥꯡꯒꯩ ꯏꯟꯖꯥꯡ ꯄꯨꯣꯔꯛꯇꯣꯏꯗꯤ ꯅꯪ ꯄꯨꯗ꯭ꯔꯁꯨ ꯌꯥꯕꯅꯤꯗ ꯑꯉꯥꯡ ꯃꯌꯥꯝ ꯃꯌꯥꯝꯕ ꯎꯝ ꯁꯃꯤꯅꯥꯥ
ꯎꯝ ꯑꯗꯨꯗ ꯁꯨꯃꯥꯏꯅ ꯀꯔꯤ ꯄꯨꯗꯕꯤꯗ ꯑꯃꯨꯛ ꯆꯠꯄꯗꯣ ꯑꯗꯨꯁꯨ ꯍꯦꯛ ꯅꯨꯡꯉꯥꯏꯇꯕ꯫ ꯑꯗꯣ ꯑꯩꯗꯤ ꯍꯌꯦꯡꯁꯦ꯫ ꯃꯦꯒꯤ ꯑꯃꯨꯛ ꯍꯧꯔꯒ ꯄꯨꯒꯦꯁꯨ ꯑꯉꯥꯡ ꯃꯆꯥ ꯇꯥꯔꯒ ꯑꯃꯨꯛ ꯇꯣꯛꯀꯗ꯭ꯔꯥꯅ ꯁꯨꯝ ꯈꯟꯕ ꯑꯩꯁꯦ꯫
ꯑꯥ
ꯑꯗꯨꯅ ꯈꯪꯗꯦ ꯆꯥꯛ ꯈꯔ ꯑꯗꯨꯃꯥꯏꯅ ꯇꯧꯔꯒ ꯇꯤꯟ ꯐꯤꯁꯁꯦ ꯑꯩꯅ ꯈꯔ ꯂꯩꯔꯦ ꯍꯥꯏꯇꯥꯔꯦ ꯂꯝꯕꯤꯗꯒꯤ ꯑꯃꯨꯛ ꯑꯩꯈꯣꯏ ꯃꯈꯜ ꯃꯈꯜ ꯇꯦꯁ ꯇꯧꯕ ꯍꯥꯏ ꯇꯤꯟ ꯐꯤꯁꯇꯨꯗꯤ ꯑꯃꯨꯛ ꯑꯌꯨꯛ ꯉꯟꯇ ꯅꯪꯅꯤꯗꯅ꯫
ꯍꯣꯏ ꯍꯣꯏ
ꯑ ꯑꯗꯨꯅ ꯇꯤꯟꯁꯤꯁ ꯊꯨꯃ ꯌꯥꯝꯕ ꯌꯥꯝꯗꯕ ꯑꯗꯨꯃꯥꯏꯅ ꯈꯔ ꯇꯧꯔꯒ ꯌꯦꯡꯉꯒ ꯇꯧꯕꯔꯅꯦ ꯆꯔꯟꯗ꯭ꯔ ꯑꯛꯇ ꯈ ꯑ ꯑꯗꯨꯗꯤ ꯃꯨꯛꯁꯨꯝ ꯂꯝꯝꯕꯤꯗ ꯖꯒꯥꯗ ꯑꯣꯏꯔ ꯇꯕꯤꯔ ꯁꯨꯝ ꯆꯥꯅ ꯆꯥꯅ ꯆꯠꯈꯤꯕꯁꯨ ꯌꯥꯏꯗꯅ
ꯑꯥ
ꯗꯣꯛꯒꯦ
ꯑꯗꯣ ꯄꯨꯡ ꯀꯌꯥꯗꯒꯤ ꯏꯁꯇꯥꯔꯠ ꯇꯧꯒꯦꯅ ꯍꯥꯏꯅꯩꯅꯣ
ꯏꯁꯇꯥꯔꯠꯁꯦ ꯑꯩꯈꯣꯏ ꯁꯤꯗꯒꯤ ꯄꯨꯡ ꯇꯔꯦꯠꯇꯒꯤ ꯑꯩꯕꯨꯗꯤ ꯇꯔꯦꯠꯇꯒꯤ ꯆꯠꯈ꯭ꯔꯅꯦꯕꯀꯣ ꯀꯣ ꯑꯗꯨꯗꯨ ꯀ ꯁ꯭ꯀꯨꯜꯗꯒꯤꯗꯤ ꯄꯨꯡ ꯅꯤꯄꯥꯟ ꯅꯤꯄꯥꯜ ꯃꯈꯥꯏ ꯁꯨꯃꯥꯏꯅ ꯑꯣꯏꯒꯗꯕꯗꯤ ꯃꯥꯜꯂꯦ ꯁꯨꯝ ꯈꯟꯕꯗ ꯑꯗꯣ ꯋꯥꯇꯔ ꯄꯥꯔꯛꯁꯤꯅ ꯌꯥꯝ ꯅꯨꯡꯉꯥꯏ꯭ꯣꯏꯁꯦ ꯑꯩ ꯁꯦꯡ ꯑꯩꯁꯨꯦ ꯍꯌꯦꯡꯁꯦ ꯋꯥꯇꯔ ꯄꯥꯔꯛꯇꯒꯤꯔꯨꯞꯁꯤꯔꯅ ꯈꯜꯂꯤꯅꯦꯕ
ꯑꯁ ꯇꯟꯗ꯭ꯔꯣ ꯍꯩ ꯃꯌꯥꯝ ꯂꯨꯞꯄꯗꯨꯗ ꯂꯨꯞꯇꯣꯏꯗꯣ
ꯑꯁ ꯑꯗꯨꯒꯤꯗꯤ ꯇꯣꯉꯥꯟꯅ ꯁꯣꯋꯔ ꯑꯃꯨꯛ ꯂꯩꯕꯅꯦ
ꯎꯝ
ꯍꯥꯏꯗꯤ ꯑꯗꯨꯗꯩ ꯁ꯭ꯋꯤꯝꯃꯤꯡ ꯄꯨꯜ ꯍꯥꯏ ꯁ꯭ꯋꯤꯝꯃꯤꯡ ꯄꯨꯜꯗꯁꯨ ꯉꯥꯏꯔꯦ ꯁ꯭ꯋꯤꯝꯃꯤꯡ ꯄꯨꯜꯗ ꯂꯨꯞ ꯄꯔꯅꯤ ꯇꯣꯉꯥꯟꯅ ꯑꯃꯨꯛ ꯐ꯭ꯔꯦꯁ ꯋꯥꯇꯔꯈꯩꯅ ꯑꯃꯨꯛ ꯆꯥꯝꯊꯣꯛꯄꯒꯤ ꯑꯃꯨꯛ ꯂꯩꯗꯅ ꯑꯗꯨꯃꯥꯏꯅ ꯑꯗꯨꯝ ꯐꯖꯅ ꯑꯗꯨꯝ ꯀꯩꯅꯣ ꯇꯧꯋꯦ ꯅꯥꯜꯂꯦꯕ ꯋꯥꯇꯔ ꯄꯥꯔꯛꯇꯣ
ꯑꯝꯇ ꯆꯠꯇ꯭ꯔꯤꯃꯤꯅ ꯈꯪꯗꯅꯦ ꯑꯗꯨ ꯣꯝꯕ ꯅꯕꯨꯗꯤ ꯀꯩꯁꯨ ꯀꯥꯏꯗꯦꯗ ꯌꯥꯏꯗ
ꯑꯩꯕꯨꯗꯤ ꯃꯃꯥꯡꯗꯣ ꯃꯥꯁꯇꯔ ꯇꯝꯕꯩ ꯀꯥꯟꯗ ꯏꯃꯥꯟꯅꯕꯣꯏꯒ ꯆꯠꯁꯦꯅ ꯆꯠꯂꯨꯔꯦꯕ ꯌꯥꯝ ꯐꯖꯩꯌꯦ ꯃꯐꯝꯗꯣ ꯑꯗꯒꯤ ꯌꯥꯝꯅ ꯍꯥꯏꯗꯤ ꯑꯩꯈꯣꯏꯅ ꯐꯤꯂꯝꯗꯨꯒ ꯎꯔꯤꯕ ꯍꯥꯏꯗꯤ ꯅꯥꯟꯊꯕꯒꯤ ꯃꯑꯣꯡ ꯃꯇꯧꯒꯗꯣ ꯆꯞ ꯃꯥꯟꯅ ꯑꯗꯨꯝ ꯂꯩꯌꯦꯕ ꯌꯥꯝ ꯀꯟꯅ ꯋꯥꯡ ꯀꯖꯛ
ꯑꯥ
ꯋꯥꯈꯟ ꯌꯥꯝ ꯂꯩꯌꯦ ꯇ꯭ꯔꯤꯞꯀ ꯇꯧꯗꯔꯒ ꯑꯗꯒꯤ ꯁꯃꯨꯗ꯭ꯔꯒꯤ ꯁꯤ ꯕꯤꯆꯀ ꯁꯥꯕ ꯌꯥꯝ ꯍꯌꯦꯡꯗꯤ ꯐꯖꯗꯣꯏꯅꯦ ꯑꯉꯥꯡꯈꯩꯁ ꯍꯔꯥꯎꯕꯗ ꯂꯣꯏꯔꯦ ꯑꯗꯨ ꯆꯠꯀꯅꯤ ꯍꯥꯏꯕꯗꯨꯗ
ꯑꯁ ꯌꯥꯝ ꯅꯨꯡꯉꯥꯏꯗꯨꯣꯏꯖꯥ ꯎ
ꯑꯗꯨꯅꯦ ꯑꯗꯨꯒꯤ ꯖꯔꯅꯤꯗꯣ ꯀꯥꯏꯍꯟꯅꯤꯡꯗꯕ ꯍꯥꯏꯇꯥꯔꯦ ꯑꯗꯨꯅ ꯅꯣꯡꯁ ꯇꯥꯕꯤꯗ꯭ꯔꯗꯤꯅ ꯁꯤꯅꯦ ꯑꯩꯅ
ꯅꯣꯡꯕꯨꯗꯤ ꯍꯣꯏ ꯎ ꯈꯤꯇꯪ ꯀꯟꯅꯃꯛ ꯅꯠꯇ꯭ꯔꯁꯨ ꯈꯔ ꯈꯔꯕꯨꯗꯤ ꯇꯥꯕ ꯌꯥꯏ ꯑꯗꯣ ꯁꯥꯔꯒꯗꯤ ꯑꯃꯨꯛꯁꯨ ꯅꯨꯡꯉꯥꯏꯇꯦ ꯅꯣꯡ ꯇꯥꯔꯒꯁꯨ ꯑꯃꯨꯛ ꯅꯨꯡꯉꯥꯏꯇꯦ ꯃꯪꯉꯀꯥꯟꯗꯕꯨ ꯅꯨꯡꯉꯥꯏꯕ ꯋꯥꯅꯦꯕ ꯅꯠꯇ꯭ꯔꯥ ꯋꯦꯗꯔꯁꯦ
ꯍꯣꯏ
ꯑꯗꯨꯒꯤ ꯎꯝ ꯍꯣꯏ ꯍꯣꯏ
ꯑꯗꯨ ꯀꯅꯤꯔꯥ
ꯑꯗꯣ ꯑꯗꯨꯒꯤ ꯋꯥꯇꯔ ꯄꯥꯔꯛꯇꯣ ꯑꯗꯨꯗꯋꯥꯏꯗ ꯀꯩꯅꯣꯒꯨꯝꯕ ꯍꯥꯏꯗꯤ ꯑꯩꯈꯣꯏ ꯁꯨꯝ ꯄꯤꯛꯅꯤꯛꯒꯨꯝꯕ ꯇꯧꯕ ꯃꯐꯝꯒ ꯂꯩꯕ ꯖꯥꯠ ꯂꯥꯛꯄ ꯌꯥꯕ
ꯂꯩꯕꯅꯦ ꯋꯥꯇꯔ ꯄꯥꯔꯛꯇꯨꯒꯤ ꯍꯦꯛ ꯅꯥꯀꯟꯗ ꯍꯥꯏꯇꯥꯔꯦ ꯑꯗ ꯍꯧꯖꯤꯛꯀꯥꯟꯗꯤ ꯃꯊꯖꯂꯦ ꯅꯁꯨꯨ ꯍꯥꯏꯗꯨꯝꯁꯨꯨꯝ ꯇꯧꯋꯦ ꯑꯗꯣ ꯑꯩ ꯍꯌꯦꯡ ꯆꯠꯄꯗ ꯌꯦꯡꯉꯛꯒꯦ ꯇꯧꯋꯦ ꯑꯗꯨꯗꯨꯒꯅꯦ ꯑꯩꯈꯣꯏ ꯑꯝꯇꯪ ꯆꯠꯁꯦ ꯍꯥꯏꯗꯤ ꯑꯗꯨꯒꯤ ꯅꯥꯀꯟꯗ ꯌꯥꯝ ꯏꯁꯄꯣꯔꯠꯁꯦ ꯌꯥꯝ ꯐꯖꯕꯅꯦꯕ ꯍꯥꯏꯗꯤ ꯑꯌꯥꯝꯕꯅ ꯑꯦ ꯑꯗꯨꯒꯤ ꯋꯥꯇꯔ ꯄꯥꯔꯛꯀꯤ ꯅꯥꯀꯟꯁꯤꯗ ꯄꯤꯛꯅꯤ ꯇꯔꯅꯤ ꯃꯤꯇꯧꯕ ꯂ ꯂꯩꯕ ꯁꯒꯠꯂꯛꯄ ꯀꯅ ꯃꯣꯏꯁꯦ ꯋꯥꯔꯤꯡꯥ ꯄꯊꯥ ꯑꯣꯏ ꯏꯪꯍꯟꯕ ꯑꯣꯏꯅ ꯍꯥꯏꯇꯥꯔꯦ
ꯃꯥꯅꯦꯦ ꯃꯥꯅꯦꯦ
ꯑꯗꯨꯃꯥꯏꯅ ꯏꯔꯨꯖ ꯃꯥꯏꯊꯥꯖꯕ ꯇꯧꯕ ꯍꯥꯏ ꯇꯔꯥ ꯑꯗꯨꯅꯣ ꯑꯣꯅꯥ ꯅꯦꯃꯣꯔꯤ ꯑꯣꯏꯕꯥ
ꯅꯪꯗꯣ ꯍꯌꯦꯡꯗꯣ ꯆꯠꯊꯣꯔꯛꯄꯗ ꯅꯪ ꯋꯥꯔꯤ ꯋꯥꯈꯣꯡꯗꯣ ꯍꯥꯏꯐꯦꯠ ꯈꯥꯡꯗꯣꯔꯛꯎ ꯑꯗꯨꯗꯨꯒ ꯑꯩꯈꯣꯏ ꯍꯥꯏꯅꯔꯒ ꯒ ꯅꯣꯡꯃ ꯆꯠꯁꯦ ꯑꯩꯈꯣꯏ ꯆꯥꯛ ꯀꯩꯀꯥ ꯀꯒꯥꯗ ꯁꯤꯟꯗꯅ ꯂꯥꯡꯅ ꯊꯣꯡꯗꯅ ꯊꯥꯛꯇ ꯇꯧꯔꯒ ꯑꯃꯨꯛꯇꯪꯗꯤ ꯆꯠꯊꯣꯛꯎꯁꯤ ꯅꯍꯥꯛ ꯈꯔ ꯔꯤꯐ꯭ꯔꯦꯁ
ꯎꯝ
ꯑꯁ ꯑꯗꯣ ꯅꯪ ꯍꯌꯦꯡ ꯆꯠꯄꯗꯣ ꯑ ꯂꯣꯛꯇꯥꯛ ꯂ‌ꯣꯝ ꯁꯥꯏꯠꯇ ꯑꯣꯏꯔ ꯑꯗꯨꯅ ꯑꯩꯒꯤ ꯀꯩꯅꯣ ꯈꯔ ꯌꯥꯎꯕꯤꯔꯛꯑꯣꯍꯦ ꯃꯣꯏꯒꯤ ꯑꯁ ꯕꯤꯁꯅꯨꯄꯨꯔꯗ ꯐꯪꯕ ꯁꯣꯏꯗꯣꯟꯗꯣ ꯑꯗꯨ ꯈꯔ ꯌꯥꯎꯕꯤꯔꯛꯑꯣ ꯑꯇꯩ ꯑꯇꯩ ꯂꯝ ꯆꯠꯄ ꯑꯇꯩꯗꯒꯤ ꯍꯥꯏꯗꯤ ꯂꯝ ꯆꯠꯂꯨ ꯆꯠꯂꯨ ꯃꯐꯝꯁꯤꯡꯗ ꯐꯪꯕ ꯄꯣꯠ ꯑꯅꯧ ꯑꯄꯦ
ꯍꯣꯏ ꯑꯩꯁꯨ ꯍꯣꯏ ꯑꯩꯁꯨ ꯏꯁꯄꯤꯁꯦꯜ ꯑꯣꯏꯕꯩꯗꯣ ꯍꯥꯏ ꯃꯥꯏ ꯃꯥꯏꯂꯝ ꯏꯁꯨꯝ ꯁꯝꯅ ꯍꯣꯏ ꯉꯁꯥꯏ ꯅꯪꯅꯁꯨ ꯍꯥꯏꯒ ꯁꯣꯏꯇꯣꯟꯒꯇꯣ ꯑꯗꯨꯒꯨꯝꯕ ꯑꯗꯒꯤ ꯂꯣꯛꯇꯥꯛꯇ ꯍꯥꯏꯔꯒꯅ ꯍ‌‌ꯩꯗꯔꯛ ꯌ‌ꯦꯂꯤꯒꯨꯝꯕ ꯋꯥ ꯑꯗꯨꯗ ꯑ ꯁꯨꯃꯥꯏ ꯆꯂꯣꯍ‌ꯦ ꯑꯥꯁ ꯑꯇꯩ ꯑꯇꯩꯕꯨꯗꯤ ꯌꯥꯝ ꯀꯟꯅ ꯂꯩꯔꯨꯗꯔꯒꯁꯨ ꯍꯥꯏꯗꯤ ꯑꯩꯈꯣꯏ ꯁ꯭ꯋꯥꯏꯗ ꯐꯪꯕ ꯄꯣꯠꯇꯨꯗꯤ ꯂꯩꯔꯦ ꯀꯩꯀꯥꯟꯅꯅꯦ ꯑꯗꯨ ꯅꯠꯇꯕꯤꯗ ꯁꯨꯝꯕꯁꯤ ꯂꯝꯂꯝꯗꯨꯒꯤ ꯍꯥꯏꯇꯥꯔꯦ ꯑꯗꯨꯒꯨꯝꯝꯕꯗꯨ ꯑꯣꯏꯅ ꯈꯤꯛꯇꯪ ꯂꯩꯔꯛꯑꯒꯦꯅꯥ
ꯑꯁ ꯖꯨꯗꯣ ꯑꯩ ꯑꯗꯨꯝ ꯆꯠꯅꯤꯡꯉꯤꯅꯦ ꯑꯁ ꯑꯉꯥꯡ ꯑꯣꯏꯔꯤꯀꯥꯟꯗ ꯆꯠꯄꯗꯩ ꯀꯨꯏꯔꯦ ꯆꯠꯇꯕ ꯆꯍꯤ
ꯍꯣꯏ ꯑꯩꯁꯨ ꯀꯨꯏꯔꯦ ꯌꯥꯝ ꯀꯨꯏꯔꯦ ꯖꯨꯁꯦ ꯆꯠꯈꯤꯗꯕ ꯑꯩꯅ ꯀ꯭ꯂꯥꯁ ꯅꯥꯏꯟ ꯀꯥꯕꯏ ꯀꯥꯟꯗ ꯆꯠꯄꯗꯨꯗꯒꯤ ꯉꯁꯤꯐꯥꯎ ꯖꯨꯁꯦ ꯆꯠꯇ꯭ꯔꯤꯕ ꯑꯗꯤ ꯆꯍꯤ ꯇꯔꯥꯕꯨꯗꯤ ꯐꯥꯗ꯭ꯔꯤꯕꯣ ꯑꯗꯣ ꯌꯥꯔꯦ ꯑꯗꯨꯝ ꯀꯨꯏꯔꯦ ꯍꯥꯏꯇꯥꯔꯦ ꯑꯁꯨꯛ ꯀꯤ ꯃꯇꯤꯛ ꯆꯍꯤꯖꯦ ꯑꯗꯨꯝ ꯀ꯭ꯂꯥꯁ ꯅꯥꯏꯟꯗ ꯆꯠꯂꯝꯃꯦ ꯇꯦꯟ ꯏꯂꯚꯦꯟ ꯇꯨꯋꯜꯐ ꯑꯗꯒꯤ ꯆꯍꯤ ꯑꯍꯨꯝ ꯑꯦꯂꯚꯦꯟ ꯇꯨꯋꯜꯞ ꯆꯠꯇ꯭ꯔ‌ꯦ ꯐꯥꯔꯁ ꯁꯦꯀꯦꯟ ꯊꯥꯔꯠ ꯃꯥꯁꯇ꯭ꯔꯒꯤ ꯆꯍꯤ ꯑꯅꯤꯃꯥ ꯆꯍꯤ ꯑꯃ ꯍꯟꯗꯛ ꯆꯍꯤ ꯇꯔꯥ ꯀꯝꯄ꯭ꯂꯤꯠ ꯂꯩꯔꯦ ꯑꯩ ꯍꯟꯗꯛ ꯆꯠꯇꯣꯏ ꯅꯦ ꯇꯨꯡꯅꯅꯦ ꯑꯩꯅꯖꯨꯆꯠ
ꯑꯍꯣꯡꯕꯗꯤ ꯌꯥꯝ ꯂꯩꯔꯝꯃꯅꯤ
ꯑꯁ ꯐꯖꯅꯗꯤ ꯂꯩꯔꯝꯗꯧ ꯃꯥꯜꯂꯦ ꯑꯁ ꯊꯥꯏꯅꯗꯤ ꯍꯣꯏ ꯊꯥꯏꯅꯒꯤꯗꯤ ꯈꯔꯗꯤ ꯈꯦꯠꯅꯔꯝꯃꯅꯤꯗ ꯃꯇꯝꯁꯦ ꯑꯗꯨꯝ ꯍꯣꯡꯕꯅꯤꯅꯀꯣ
ꯃꯥꯅꯦ ꯃꯥꯅꯦ ꯀꯨꯏꯔꯦꯕ ꯆꯠꯂꯛꯇ꯭ꯔꯤꯖꯦ ꯅꯠꯇ꯭ꯔꯥ
ꯍꯣꯏ ꯑꯗꯣ ꯑꯩꯗꯤ ꯑꯁ ꯆꯨꯖꯦ ꯑꯩꯗꯤ ꯈꯔ ꯍꯪꯒꯣꯏ ꯈꯔ ꯆꯥꯎꯒꯟꯕꯅꯤꯅꯅꯦ ꯨꯖꯨꯗ ꯖꯨꯨꯔꯗꯤ ꯍꯥꯟꯅꯗꯤ ꯆꯠꯅꯤꯡꯗꯕꯅꯤ ꯆꯥꯛ ꯍꯣꯏ ꯐꯖꯅ ꯆꯥꯊꯣꯛꯑ ꯃꯇꯨꯡꯗ ꯖꯨ ꯆꯠꯄ ꯑꯣꯏꯔꯗꯤ ꯐꯕ ꯑꯩ ꯗꯤ ꯖꯨ ꯆꯠꯂꯣꯖꯨ ꯈꯪꯗꯦ ꯗꯨꯝ ꯏꯁꯥꯖꯦ ꯍꯪꯒꯣꯏ ꯍꯪꯒꯣꯏ ꯍꯪꯒꯣꯏꯁꯦ ꯈꯔ ꯆꯥꯎꯒꯜꯂꯦꯕꯀꯣ ꯑꯗꯨ ꯃꯅꯝ ꯃꯍꯥꯗꯨ ꯑꯃꯨꯛ ꯅꯃꯛꯑꯒ ꯑꯃꯨꯛ ꯆꯥꯛ ꯆꯥꯕ ꯈꯣꯠꯄ ꯌꯥꯒꯗ꯭ꯔꯥ ꯈꯪꯗꯦ
ꯑꯗꯣ ꯍꯌꯦꯡꯖꯤ ꯕꯨ ꯖꯨꯗ ꯍꯥꯟꯅ ꯗꯥꯏꯔꯦꯛ ꯊꯧꯔꯒꯦ ꯍꯥꯏꯔꯣ ꯅꯠꯇ ꯭ꯇꯔ ꯀꯩꯅꯣ
ꯍꯣꯏ ꯖꯨꯗ ꯍꯥꯟꯅ ꯗꯥꯏꯔꯦꯛ ꯊꯧꯔꯅꯤ ꯑꯗꯨꯏ ꯃꯇꯨꯡꯗ ꯀꯪꯂꯥꯗ ꯑꯃꯨꯛ ꯍꯥꯏꯗꯣꯔꯛꯂꯅꯤ ꯀꯪꯂꯥꯗꯒꯤ ꯑꯃꯨꯛ ꯀꯩꯅꯣꯗꯣ ꯑꯃꯨꯛ ꯆꯠꯈꯤꯗꯩꯕ ꯑꯩꯈꯣꯏꯁꯦ
ꯀꯔꯣꯝ ꯀꯔꯣꯝ ꯁꯥꯏꯠꯇꯥ
ꯑꯥ ꯀꯩꯅꯣꯒꯤꯗ ꯋꯥꯇꯔ ꯄꯥꯔꯛ ꯂꯣꯝꯗ ꯁꯦꯛꯃꯥꯏꯔꯣꯝꯗ
ꯎꯝ ꯑꯗꯣ ꯀꯩꯅꯣꯗꯣ ꯎꯝ ꯁꯦꯟꯗ꯭ꯔꯥꯗꯨꯅ ꯀꯌꯥ ꯀꯔꯝ ꯍꯥꯏꯗꯤ ꯏꯁꯝ ꯁꯝꯅ ꯍꯥꯏꯔꯕꯗ ꯀꯌꯥ ꯁꯨꯕꯗ ꯊꯝꯃꯤꯅꯣꯕ
ꯁꯦꯟꯗ꯭ꯔꯥꯁꯦ ꯂꯥꯁꯇ
ꯑꯣ
ꯃ ꯊꯦꯡꯗꯣꯏꯅꯦ ꯑꯩꯈꯣꯏꯗꯤ ꯄꯨꯡ ꯅꯤꯄꯥꯟ ꯇꯥꯕ ꯌꯥꯏꯌꯦꯅꯒ ꯍꯥꯏꯅꯍꯧꯋꯦ ꯑꯩꯈꯣꯏ ꯑꯣꯖꯥ ꯃꯁꯦꯟꯅꯤ ꯑꯗꯨꯃꯥꯏꯅ ꯍꯥꯏꯅꯕꯗꯗꯤ
ꯅꯨꯃꯤꯠ ꯇꯥꯔꯀꯥꯟꯗꯗꯤ ꯌꯦꯡꯕ ꯅꯨꯡꯉꯥꯏꯔꯣꯏ ꯗꯣ ꯁꯦꯟꯗ꯭ꯔꯥꯗꯣ
ꯅꯠꯇꯦ ꯑꯩꯅ ꯍꯥꯏꯕꯗꯤ ꯌꯨꯝꯗ ꯍꯜꯂꯛꯄꯗꯣ ꯁ꯭ꯀꯨꯜ ꯁ꯭ꯀꯨꯜꯗ ꯌꯧꯔꯛ ꯑꯣ ꯄꯨꯡ ꯅꯤꯄꯥꯟ ꯇꯥꯕ ꯌꯥꯌꯦꯅꯒ
ꯍꯣꯏ ꯍꯣꯏ ꯍꯣꯏ ꯍꯣꯏ
ꯀ ꯍꯥꯏꯕ ꯀꯣ ꯁꯀꯨꯜꯒꯤ ꯏꯁꯀꯔꯁꯟ ꯀꯩꯅꯣ ꯇꯧꯕꯗ ꯑꯗꯩ ꯗꯗꯤ ꯍꯥꯏꯗꯤ ꯐꯖꯅ ꯏꯁꯇ꯭ꯔꯤꯛ ꯅꯥꯏꯅ ꯍꯥꯏꯗꯤ ꯑꯇꯣꯞꯄ ꯁ꯭ꯀꯨꯜꯗ ꯇꯧꯔꯤꯕꯁꯤꯗꯒꯤ ꯑꯩꯈꯣꯏ ꯁ꯭ꯀꯨꯜꯅ ꯍꯦꯟꯅ ꯕꯦꯁ ꯇꯥꯛꯔꯦꯗꯣ ꯑꯝꯇꯪ ꯎꯠꯁꯦꯅꯀꯣ ꯐꯖꯅ ꯀꯌꯔ ꯑꯣꯏꯅ ꯑꯣꯖꯥꯁꯤꯡꯅꯁꯨ ꯀꯦꯌꯔ ꯂꯧꯕꯤꯌꯨ ꯈꯣꯠꯄꯤꯌꯣꯅ ꯀꯥꯏꯅ ꯑꯣꯖꯥ ꯑꯩꯈꯣꯏꯒꯤ ꯍꯦꯠꯇꯨꯅꯒ ꯑꯗꯨꯃꯥꯏꯅ ꯍꯥꯏꯌꯦꯕ ꯑꯗꯨꯝꯕꯅ
ꯑꯝ
ꯁ꯭ꯀꯨꯜ ꯌꯧꯔꯛꯑ ꯃꯇꯨꯡꯗ ꯁꯥꯇ꯭ꯔꯁꯤꯡꯗꯣꯃꯨꯛ ꯈꯣꯏꯅ ꯐꯖꯅ ꯄꯦꯔꯦꯟꯁꯇꯒ ꯐꯣꯟ ꯇꯧꯔ ꯍꯥꯏꯇꯥꯔꯦ ꯄꯦꯔꯠ ꯂꯧꯍꯟꯕ ꯂꯥꯛ ꯄꯨ ꯈꯣꯠꯄ ꯑꯗꯨꯃꯥꯏꯅ ꯆꯦꯛꯁꯤꯟꯅ ꯇꯧꯒꯤ ꯊꯕꯛ ꯇꯧꯅꯤꯡꯉꯦ
ꯎꯝ
ꯑꯗꯨꯅ ꯑꯗꯨꯃꯨꯛ
ꯍꯣꯏꯅꯦ ꯑꯉꯥꯡ ꯃꯆꯥ ꯃꯆꯥ ꯌꯥꯎꯕꯅꯤꯅ
ꯍꯣꯏ ꯑꯉꯥꯡꯉꯩꯗꯣ ꯑꯃꯨꯛ ꯃꯌꯨꯝ ꯑꯩꯈꯣꯏꯅ ꯑꯃꯨꯛ ꯆꯠ ꯨꯍꯧꯖꯤꯛ ꯃꯨꯛ ꯌꯥꯗꯧ ꯃꯥꯟꯗꯕ ꯍꯥꯏꯇꯥꯔꯦ ꯑꯗꯨꯅ ꯑꯗꯨꯂꯣꯏ ꯂꯣꯔꯛꯄꯗꯗꯤ ꯑꯁ ꯄꯨꯡ ꯅꯤꯄꯥꯜ ꯃꯈꯥꯏ ꯃꯥꯄꯜꯗꯤ ꯇꯥꯗꯧ ꯃꯥꯜꯂꯦ ꯁꯤꯗꯗꯤ ꯀꯩꯗꯣ ꯆꯦꯟꯒꯦ꯭ꯔꯥ ꯈꯪꯗꯦꯅꯦ ꯑꯩꯁꯦ ꯃꯊꯥ ꯁꯥꯔꯤꯅꯦ ꯑꯩꯁꯦ
ꯍꯣꯏ ꯅꯣꯡ ꯐꯥꯗꯣꯛ ꯆꯠꯊꯣꯛꯄꯅꯤꯅ ꯑꯗꯨꯁꯨ ꯑꯃꯨꯛ ꯇꯧꯗ ꯌꯥꯗꯝꯅꯤꯅ ꯅꯠꯇ꯭ꯔꯥ
ꯍꯣꯏ